ꯎꯝ ꯍꯜꯂꯣ ꯇꯥꯏꯌꯦ ꯇꯥꯏꯌꯦ
ꯎꯨꯝ
ꯀꯗꯧꯔꯤꯒꯦ ꯃ ꯉꯥꯏꯔꯤ
ꯎꯨꯝ ꯅꯥꯏ ꯅꯨꯡꯉꯥꯏ
ꯒꯨꯗ ꯅꯥꯏꯠ ꯍꯥꯏꯔ
ꯎꯨꯝ
ꯑꯣ ꯀꯔꯝꯕ ꯃꯈꯜꯒꯤ ꯈꯨꯅꯥ ꯍꯥꯏꯅ ꯑ
ꯕꯤꯅꯥꯏ ꯀꯣꯖꯤꯂꯥꯅꯤꯗ
ꯑꯥ
ꯀꯥꯡ ꯆꯤꯛꯄꯖꯤꯗ ꯍꯧꯖꯤꯛꯀꯥꯟ ꯗꯦꯡꯒꯤ ꯈꯔ ꯈ ꯅꯥꯕ ꯍꯧꯅꯔꯦꯗꯅꯀꯣ ꯑꯗꯨꯒꯤ ꯒꯨꯗꯅꯥꯏꯇ ꯊꯥꯔꯥ ꯂꯩꯇ꯭ꯔꯗꯤ
ꯒꯨꯗ ꯅꯥꯏꯠꯇꯣ ꯀꯥꯡ ꯁꯤꯗꯦ ꯍꯥꯏꯕ ꯄꯥꯎ ꯇꯥꯏꯗ
ꯒꯨꯗꯇ ꯅꯥꯏꯇꯅ ꯁꯣꯝꯗ ꯂꯩꯔꯒ ꯀꯥꯡꯅ ꯀꯟꯗꯣꯏꯔꯥ ꯃꯗꯨ ꯑꯣꯏꯔꯝꯃꯅꯤ ꯅꯪ ꯍꯥꯏꯗꯣ ꯌꯥꯏꯌꯦ ꯑꯗꯨ ꯑꯅꯤꯃꯛ ꯑꯗꯨꯝ ꯑꯅꯤꯃꯛ ꯂꯣꯏ ꯑꯅꯤꯃꯛ ꯃꯥꯟꯅꯔꯛꯄꯅꯤ ꯒꯨꯗ ꯅꯥꯏꯠꯅ ꯁꯨꯝ ꯁꯣꯟꯊꯔꯛꯄ ꯈꯨꯨꯟꯅꯥ ꯍꯥꯏꯅ ꯁꯨꯝ ꯁꯣꯟꯊꯔꯛꯄ ꯀꯥꯡꯅ ꯁꯨꯝ ꯀꯟꯈꯠꯂꯛꯄ ꯎꯝ ꯑꯗꯨꯃꯥꯏꯅ ꯇꯧꯕ ꯑꯣꯏꯔꯝꯕꯁꯨ ꯌꯥꯏ ꯒꯨꯠꯅꯥꯏꯗꯇꯨ ꯌꯥꯝ ꯁꯣꯟꯊꯔꯝꯃꯦꯕ ꯃꯤꯅ ꯗꯨꯀꯥꯟꯗꯒ ꯍꯪꯕꯁꯦ ꯒꯣꯖꯤꯂꯥ ꯑꯣꯔꯤꯖꯤꯅꯦꯜ ꯌꯥꯎꯕ꯭ꯔꯥ ꯒꯥꯏ ꯍꯪꯕ ꯌꯥꯝ ꯇꯧꯅꯔꯦ ꯍꯧꯖꯤꯛꯀꯥꯏ ꯅꯥꯀꯂꯤ ꯃꯌꯥꯝ ꯊꯣꯛꯂꯑꯅꯤꯅꯅꯦ ꯅꯥꯀꯅꯤ ꯑꯦ ꯍꯣꯏ ꯅꯥꯀꯅꯤ ꯂꯩꯗꯕ ꯄꯣꯠ ꯂꯩꯇ꯭ꯔꯦꯅꯦ ꯂꯥꯟ ꯇꯧꯕꯤꯕꯗꯒꯤ ꯑꯩꯒꯤ ꯃꯣꯔꯦ ꯆꯪ ꯌꯥꯈꯤꯗꯕꯗꯒꯤꯅꯦ ꯀꯩꯅꯣ ꯇꯧꯈ꯭ꯔꯦꯕ ꯅꯥꯀꯜꯒꯤ ꯃꯌꯥꯝ ꯊꯣꯛꯂꯛꯑꯦꯕ ꯨꯅꯥ ꯍꯥꯏꯁꯨ ꯀꯩꯁꯨ ꯃꯣꯔꯦ ꯄꯣꯠꯆ ꯆꯩ ꯃꯌꯥꯝꯁꯦ ꯏꯟꯗꯤꯌꯥ ꯃꯌꯥꯝ ꯁꯥ ꯁꯥ ꯄꯨꯊꯣꯔꯛꯑꯦꯕ ꯇꯥꯡꯗ ꯇꯥꯡꯕ ꯄꯣꯠꯇꯣ ꯐꯠꯁꯨ ꯐꯠꯇꯕ ꯇꯧꯔꯤꯁꯦ
ꯎꯨꯝ ꯃꯥꯅꯤ ꯀꯩꯅꯣ ꯍꯥꯏꯗꯤ ꯃꯣꯔꯦ ꯃꯣꯔꯦ ꯃꯣꯔꯦ ꯆꯠ ꯌꯥꯈꯤꯗꯕ ꯍꯥꯏꯁꯦ ꯃꯅꯤꯄꯨꯔꯗꯗꯤ
ꯒꯨꯇ ꯅꯥꯏꯇꯀ ꯒꯨꯗ ꯅꯥꯏꯇ ꯇꯤ ꯂꯥꯏꯔꯗꯅ ꯀꯥꯡ ꯍꯥꯟꯅꯕꯗꯨꯐꯥꯎꯗ ꯍꯧꯖꯤꯛ ꯀꯥꯡꯁꯤꯗꯣ ꯌꯎꯈꯠꯂꯛꯑꯦ ꯀꯥꯡ ꯍꯥꯠꯅꯕ ꯀꯥꯡ ꯄꯤꯂꯤꯛ ꯄꯤꯂꯤꯛ ꯇꯧꯕ ꯑꯃ ꯂꯩꯗꯣ ꯕꯦꯠꯇꯣ
ꯕꯦꯠꯇꯣ
ꯎꯨꯝ
ꯎꯨꯝ ꯕꯦꯠꯇꯨꯕꯨ ꯁꯤꯖꯤꯟꯅꯩꯕ ꯍꯧꯖꯤꯛꯀꯥꯟꯁꯤꯕꯣ
ꯕꯦꯠꯇꯨꯅ ꯐꯔꯦꯅꯦ ꯑꯩ ꯕꯦꯠꯇꯨ ꯁꯤꯖꯤꯟꯅꯩꯌꯦꯕ ꯒꯨꯅꯥꯇꯤ ꯄꯥꯛ ꯊꯥꯗꯦꯕ ꯕꯦꯠ ꯑꯗꯨꯅ ꯐꯩꯗꯅ
ꯍꯣꯏ ꯑꯗꯨ ꯑꯣꯏꯔꯗꯤ ꯐꯩꯏ ꯃꯤ
ꯎ ꯃꯅꯝ ꯐ ꯆꯪꯉꯤꯅꯃꯤ ꯁꯤꯕꯁꯨ ꯀꯌꯥ ꯁꯤꯗꯦ ꯎꯝ ꯄꯨꯔ ꯇꯥꯕ꯭ꯔ ꯇꯥꯏ ꯇꯥꯏ
ꯑꯩ ꯅꯦꯝꯍꯧ ꯌꯥꯗ꯭ꯔꯕꯁꯦ
ꯅꯪ ꯅꯛꯇ ꯚꯕ꯭ꯔꯦꯁꯟ ꯈꯣꯡꯉꯤ ꯐꯣꯟꯒꯨꯝꯕ ꯂꯥꯛ ꯃꯥꯜꯂꯤꯅꯤ
ꯎꯝ
ꯎ ꯑꯣ ꯅꯪꯒꯤ ꯂꯥꯛꯄ ꯑꯣ ꯑꯣ ꯌꯥꯔꯦ
ꯑꯩꯒꯤ ꯑꯩ ꯑꯩꯒꯤ ꯂꯥꯛꯄꯩꯅꯦ
ꯑꯣ ꯑꯩ ꯃꯅꯥꯛꯁꯤ ꯌꯥꯝ ꯂꯥꯡꯉꯤ ꯍꯣꯁꯇꯦꯜꯗ ꯂꯩꯕꯩ ꯍꯜꯂꯣ ꯍꯜꯂꯣ ꯇꯥꯗ꯭ꯔꯦ ꯍꯜꯂꯣ ꯍꯂꯣ
ꯇꯥꯏ ꯇꯥꯕ꯭ꯔꯥ
ꯑꯥ ꯀꯩꯗꯧꯔꯦ ꯀꯃꯤꯗꯥꯏꯒꯤꯗꯅꯣ
ꯇꯥꯕ꯭ꯔ
ꯇꯥꯔꯦ ꯍꯧꯖꯤꯛꯄꯗꯤ ꯇꯥꯔꯦ ꯑꯩ ꯉꯥꯛ ꯇꯥꯗ꯭ꯔꯤꯕꯣ
ꯑꯣ ꯇꯥꯌꯦꯦ ꯇꯌꯦꯃ ꯀꯔꯣꯒꯅꯤ ꯐ ꯂꯥꯛꯁꯟꯕꯗꯨꯗ ꯀꯩꯅꯣ ꯅꯦꯠꯋꯥꯛ ꯄꯨꯂꯞ ꯀꯩꯅꯣ ꯇꯧꯈꯤꯕ ꯑꯗꯨ ꯑꯣꯏꯗꯣꯏꯅꯤ
ꯌꯨꯝꯗꯒꯤꯗꯤ ꯐꯣꯟ ꯇꯧꯔꯛꯑꯕꯅꯤꯅ ꯑꯩꯁꯨ ꯍꯣꯁꯇꯦꯜ ꯍꯥꯏꯕ ꯊꯦꯡꯉꯦ ꯂꯥꯛꯑꯣꯅ
ꯀꯅꯥꯅ
ꯌꯨꯝꯗꯩ ꯃꯤꯅ ꯑꯩꯈꯣꯏ ꯃꯣꯏ ꯀꯩ
ꯑꯣ ꯍꯣꯏꯗꯤ
ꯍ ꯂꯥꯏꯔꯤꯛ ꯄꯥꯁꯜꯂꯤꯅ ꯇꯧꯔꯤꯁꯦ ꯂꯥꯏꯔꯤꯛ ꯄꯥ ꯆꯠꯂꯤꯅ ꯇꯧꯔꯤꯁꯦ ꯒ꯭ꯌꯥꯟ ꯇꯥꯗꯦ
ꯍꯣꯏꯅꯦ ꯂꯥꯏꯔꯤꯛ ꯄꯥꯁꯤꯂꯤꯔ ꯀꯩꯗꯧꯕ ꯆꯠꯂꯤꯅꯣꯗꯣ
ꯑꯗꯨ ꯇꯧꯔꯦꯕ
ꯑ ꯌꯨꯝꯗꯗꯤ ꯂꯥꯏꯔꯤꯛ ꯄꯥꯏ ꯀꯤꯅꯦ ꯂꯩꯔꯝꯗꯣꯏꯅꯤꯗ
ꯃꯥꯥꯟ
ꯎ ꯁꯥꯀꯔꯠꯇ ꯍꯥꯏ ꯋꯥ
ꯎꯝ ꯄꯥꯏ ꯄꯥꯏ ꯇꯥꯏ ꯇꯥꯏ
ꯑꯁꯤ ꯅꯨꯡꯗꯥꯡ ꯅꯣꯡꯃ ꯁꯣꯔꯨꯇꯔ ꯍꯪꯗ꯭ꯔꯤꯉꯩ ꯍꯣꯔꯦꯟ ꯌꯨꯝ ꯍꯪꯕꯗ ꯅꯣꯡꯗ ꯄꯨꯂꯞ ꯂꯨꯞꯇꯅ ꯑꯩꯁꯦ
ꯑꯦ ꯋꯥꯔ ꯀꯩ ꯑꯀ꯭ꯔ ꯍꯥꯏꯖꯦ
ꯌꯥꯔꯥꯎꯇꯦꯗ ꯀꯣꯏꯄ ꯑꯃ ꯄꯨꯔ ꯆꯠꯇꯦ
ꯎ ꯅꯣꯡꯗꯤ ꯉꯁꯤ ꯅꯣꯡ ꯂꯩ ꯍꯥꯏꯕꯅꯦ ꯑꯗ
ꯔꯦꯟꯀꯣꯠ ꯍꯥꯏꯔꯒ ꯔꯦꯟꯀꯣꯠ ꯈꯣꯡꯒ꯭ꯔꯥꯎꯁꯨ ꯐꯣꯏꯠꯁꯨ ꯄꯨꯂꯞ ꯌꯥꯎꯏꯗꯣ ꯑꯗꯨꯅꯦ ꯀꯔꯥꯏꯅꯦ ꯄꯨꯂꯞ ꯎꯞꯁꯟꯕꯤꯗꯨꯕꯨꯁꯦ ꯈꯣꯡꯒ꯭ꯔꯥꯎ ꯇꯣꯉꯥꯟ ꯇꯣꯉꯥꯟ ꯌꯥꯎꯕꯤꯗꯣ ꯈꯣꯡꯒ꯭ꯔꯥꯎꯒꯤ ꯇꯣꯉꯥꯟ ꯄꯨ꯭ꯔꯤ ꯇꯣꯉꯥꯟ ꯌꯥꯎꯕꯤꯗꯣ
ꯑ
ꯑꯗꯨꯅ ꯍꯦꯟꯅ ꯅꯣꯡ ꯆꯣꯠꯇꯕꯗ ꯑꯗꯨ ꯍꯂꯦꯕ ꯎꯝ ꯑꯃ ꯄꯨꯂ ꯄꯨꯂꯞ ꯎꯁꯟꯕꯤꯗꯨꯗꯤ ꯈꯣꯡ ꯍꯦꯛꯇ ꯆꯣꯜꯂꯦꯕꯗꯣ
ꯎꯝ ꯉꯁꯥꯏꯗꯤ ꯄꯨꯂꯞ ꯍꯥꯏꯔꯒ ꯀꯩ ꯍꯥꯏꯅꯤ ꯃꯈꯥꯗꯣ ꯈꯨꯕꯧꯛꯇꯪ ꯀꯩꯅꯣ ꯇꯧꯔꯛꯑꯅꯤ꯫
ꯀꯩꯅꯣ ꯇꯧꯔꯛꯑꯒ ꯎꯝ꯫
ꯗ
ꯁꯠ ꯐ ꯊꯖꯤꯕꯥ ꯊꯧꯕꯗꯁꯨ ꯇꯤꯚꯥꯒꯨꯝꯕꯒ ꯒꯥꯔꯤ ꯁꯦꯂꯔ ꯊꯧꯕꯗꯁꯨ ꯀꯩꯁꯨ ꯑꯗꯨꯝ ꯆꯣꯠꯂꯦꯕꯗ ꯑꯗꯨ ꯅꯣꯡ ꯈꯥꯖꯤꯜꯂꯗꯤ ꯑꯗꯨꯝ ꯆꯣꯠꯂꯦꯕꯗꯣ ꯇꯥꯛꯄꯤꯉꯤꯗꯕꯨꯗꯤ ꯀꯕ ꯀꯥꯕ ꯊꯧ ꯌꯥꯕ꯭ꯔꯥ ꯅꯣꯡ ꯀꯁꯤꯜꯂꯛꯑꯗꯤ ꯆꯣꯂꯤ ꯌꯥꯗꯅ ꯀ ꯂꯗ ꯑꯗꯨꯗꯩꯅ ꯍꯧꯖꯤꯛꯀꯥꯟꯁꯤ ꯅꯣꯡ ꯆꯤꯡꯒꯤ ꯐꯤꯕꯝꯁꯦ ꯒ꯭ꯌꯥꯟ ꯇꯥꯗꯦ ꯅꯨꯡꯁꯥ ꯅꯨꯡꯁꯥ ꯅꯣꯡ ꯇꯨ ꯇꯧꯕꯅꯤꯅ ꯔꯦꯀꯣꯔꯠ ꯄꯨꯒꯗꯕꯁꯨ ꯍꯣꯏ ꯄꯨ ꯅꯨꯃꯤꯠꯇꯅ ꯍ ꯍꯦꯛ ꯇꯥꯔꯛꯇꯗꯣ ꯍꯣꯏꯅꯦ ꯄꯨꯔ ꯆꯠꯂꯨꯗ ꯋꯥꯏꯠꯁꯤꯜꯂ ꯇꯣꯏꯗꯅ ꯄꯨꯔꯗ ꯀꯥꯟꯗ ꯅ ꯑꯃꯨꯛ ꯈꯟꯇꯥ ꯇꯁꯂꯛꯀꯅꯤ
ꯑꯗꯨꯣꯏ
ꯁꯤꯤꯟꯖ ꯃꯅꯤꯗꯍꯥꯟꯅ ꯑꯃ ꯌꯣꯜꯍꯧꯕꯅꯤꯅꯤ ꯈꯔꯗꯤ ꯇꯥꯡꯅꯔꯝꯅꯦꯕ ꯑꯗꯨꯒꯨꯝꯕꯗꯣ ꯈꯣꯡꯒ꯭ꯔꯥꯎꯒꯤ ꯐꯨꯠꯁꯨ ꯇꯣꯉꯥꯟ ꯇꯣꯉꯥꯟ ꯑꯣꯏꯕꯗ ꯍꯥꯏꯗꯤ ꯇꯣꯉꯥꯟ ꯇꯣꯉꯥꯟ ꯑꯣꯏ ꯎꯝ ꯑꯗꯨꯅ ꯐꯥꯎꯗꯤ ꯐꯕ ꯄꯣꯠꯇꯣ ꯑꯗꯨ ꯇꯥꯡꯗꯤ ꯇꯥꯡꯕ ꯂꯨꯄꯥ ꯂꯤꯁꯤꯡ ꯑꯃꯒ ꯑꯍꯣꯡꯕꯁꯨ ꯊꯣꯛꯑꯦ ꯑꯗꯨ ꯂꯨꯄꯥ ꯂꯤꯁꯤꯡ ꯑꯃꯒ ꯆꯥꯝꯃꯉꯥ ꯇꯥꯔꯨꯛꯀꯤꯁꯨ ꯊꯣꯛꯑꯦꯕ ꯑ ꯇꯥꯡꯕ ꯍꯥꯏꯁꯦ ꯑꯗꯨ ꯋꯥꯟꯁ ꯂꯩꯈꯤꯕꯗꯨꯅ ꯑꯗꯨꯅꯗꯤ ꯑꯗꯨꯝ ꯄꯨꯟꯁꯤꯕꯨ ꯑꯗꯨꯝ ꯆꯠ ꯑꯠꯇꯣꯏꯕ ꯑꯐꯕꯗꯣ
ꯍꯣꯏ ꯑꯗꯨꯒ ꯑꯃꯁꯨ ꯊꯣꯛꯇꯅꯦ ꯂꯨꯄꯥ ꯆꯥꯝꯃ ꯄꯤꯕ꯭ꯔꯥ ꯀꯩꯅꯣ ꯍꯥꯏꯗꯤ ꯁꯨꯔ ꯁꯗ ꯌꯥꯝ ꯄꯤꯛꯛꯇꯛꯅ
ꯁꯤꯤꯛ ꯊꯛꯅ ꯀꯩꯅꯣ ꯇꯧ ꯌꯥꯕ ꯎꯝ ꯀꯥꯟꯅꯕꯐꯥꯎ ꯅꯠꯇꯦꯗ ꯑꯗꯨꯗꯤ ꯋꯥꯋꯥꯛꯀꯤꯡꯒ ꯆꯠꯄ ꯀꯥꯟꯗ ꯎꯛꯅꯕ ꯎꯞꯄꯁꯤꯗꯤ ꯀꯥꯟꯅꯅꯤꯀꯣ ꯑꯗꯨꯒ ꯑꯩꯈꯣꯏꯒꯤ ꯒꯥꯔꯤꯒ ꯊꯧꯕꯗꯒꯤ ꯌꯥꯝ ꯀꯟꯅ ꯀꯥꯟꯅꯗꯕ ꯋꯥꯥꯟꯗꯦ ꯑꯗꯨꯒꯤ ꯄꯣꯠꯇꯨꯗꯤ
ꯎꯝ ꯍꯣꯏꯅꯦ ꯇ꯭ꯔꯦꯛꯀꯤꯡ ꯅꯨꯡ ꯆꯠꯄ ꯑꯗꯨꯗꯤ
ꯎꯝ ꯅꯣꯏ ꯇ꯭ꯔꯦꯛꯀꯤꯡꯒꯨꯝꯕ ꯆꯠꯄꯗꯨꯁꯨ ꯌꯥꯏ ꯈꯔ ꯇꯥꯡꯕꯗꯣ ꯑꯗꯨꯗꯤ ꯄꯣꯠꯇꯣ ꯔꯦꯀꯣꯔꯠ ꯍꯥꯏꯁꯦ ꯀꯩꯁꯨ ꯅꯨꯡꯇꯤꯒꯤ ꯎꯨꯞꯅꯗꯧꯅ ꯅꯠꯇꯦꯗꯅꯀꯣ ꯁꯤꯖꯟꯗ ꯈꯔ ꯈꯛꯇꯅꯤ ꯎꯞꯇꯣꯏ ꯆꯍꯤ ꯑꯃꯗ ꯍꯣꯏ ꯁꯤꯗ ꯎꯝ ꯑꯗꯨꯅ ꯑꯗꯨꯃ ꯂꯩꯒꯤꯗꯨꯅꯗꯤ ꯐꯕ
ꯖꯨ ꯔꯗꯤ
ꯑꯗꯨ ꯑꯣꯏꯔꯗꯤ ꯑꯗꯨ ꯄꯩꯁꯥꯗꯣ ꯑꯃꯨꯛ ꯈꯤꯇꯪ ꯌꯥꯝꯕꯅꯤꯅꯦ ꯄꯥꯝꯃꯨꯗꯅꯦ ꯍꯦꯛꯇ ꯋꯥꯈꯜꯗꯣ ꯆꯥꯝꯃ ꯄꯤꯕꯗꯣ ꯇꯔꯥ ꯀꯨꯟ ꯂꯩꯈꯤꯕꯗꯨꯗꯤ ꯀꯔꯤꯝ ꯈꯜꯂꯣꯏꯕ ꯑꯗꯨꯒ ꯈ ꯂꯣꯏ ꯃ ꯃ ꯍꯥꯏꯗꯤ ꯑꯥ ꯍꯧꯖꯤꯤ ꯄꯨꯂꯞ ꯑꯃ ꯊꯣꯛꯄꯤ ꯀꯨꯏꯅ ꯅꯥꯇꯤꯡ ꯑꯣꯏꯒꯗꯕꯗꯨꯗꯤ ꯀꯩꯅꯣ ꯇꯧꯗꯦꯗ ꯂꯩꯕꯗꯣ ꯄꯩꯁꯥꯗꯣ ꯑꯃꯨꯕꯗꯣ ꯋꯥꯈꯜꯗ ꯀꯥꯟꯅꯔꯕꯗꯤ ꯑꯗꯨꯝ ꯍꯥꯞꯈꯤꯕ ꯑꯗꯨꯅ ꯑꯗꯨꯝ ꯀꯥꯅꯩꯅꯤꯅꯤ
ꯎꯝ
ꯄꯩꯁꯥ ꯇꯥꯡꯕ ꯍꯩꯖꯕꯅꯤ ꯑꯆꯥꯄꯣꯠ ꯆꯥꯕ ꯆꯥꯛ ꯁꯥꯅꯕ ꯈꯣꯠꯄꯗ ꯄꯩꯁꯥꯗꯣ ꯑꯗꯨꯝ ꯂꯣꯏꯈꯤꯗꯣꯏꯅꯦꯕ ꯑꯗꯨꯒꯤ ꯏꯁꯥꯏꯗꯨꯗꯤ
ꯃꯥꯅꯦ
ꯃꯥ ꯑꯗꯨꯝ ꯀꯥꯟꯗꯗꯤ ꯀꯔꯤꯝ ꯈꯟꯗꯕ ꯑꯗꯨꯒ ꯑꯗꯨꯃꯥꯏꯅ ꯀꯥꯟꯅꯗꯕ ꯄꯣꯠ ꯂꯩꯕꯗꯨ ꯋꯥꯈꯜꯁꯦ ꯌꯥꯝ ꯈꯜꯂꯤ
ꯍꯥꯏꯗꯤ ꯀꯨꯏꯅ ꯆꯠꯀꯗꯕ ꯂꯥꯁꯇꯤꯡ ꯑꯣꯏꯒꯗꯕꯁꯤꯗꯤ ꯍꯦꯛꯇ ꯀꯩꯅꯣ ꯇꯧꯕꯅꯤꯅꯦ
ꯀꯩꯅ ꯇ ꯑꯣꯏꯔꯦ ꯈꯟꯗꯕꯅꯦꯕ ꯍꯥꯏꯗꯤ ꯉꯥꯏꯍꯥꯛꯀꯤ ꯉꯥꯏꯍꯥꯛꯀꯤ ꯉꯥꯏꯍꯥꯛꯀꯤꯇ ꯑꯌꯥꯝꯕ ꯊꯝꯕꯅꯤꯅ ꯌꯥ ꯁꯥꯀꯨꯕꯝ ꯆꯥꯅꯥꯕꯤꯕꯥꯖꯅꯤ
ꯕ
ꯑꯖꯗꯔꯅꯨꯡꯉꯅꯨꯡꯉꯥꯏꯅꯤꯅ ꯌꯦꯟꯕꯨꯝꯒꯨꯝꯕ ꯈꯔ ꯊꯣꯡꯉꯒ ꯈꯔ ꯇꯥꯎꯔꯒ
ꯍꯣꯏ ꯌꯦꯟꯅꯦ ꯇ ꯑꯣꯏꯔꯁꯨ ꯉꯥꯅꯨ ꯅꯨꯡ ꯀꯩꯅꯣ ꯇꯧꯔꯒ ꯉꯥꯅꯨ ꯉꯥꯅꯨ ꯉꯥꯅꯨꯅꯕꯨ ꯍꯥꯎꯏꯤꯅꯦ ꯍꯧꯖꯤꯛꯀꯥꯟ
ꯉꯥ ꯂꯨꯅꯗꯤ ꯍꯥꯎꯗꯗꯤꯦ ꯀꯩꯅꯣꯅꯦ ꯄꯩꯁꯥꯗꯨꯒꯤ ꯋꯥꯅꯤ ꯍꯥꯎꯕꯗꯤ ꯉꯅꯨ ꯑꯗꯨꯝ ꯍꯥꯎꯗꯣꯏ ꯂꯩꯔꯅꯤ ꯍꯥꯎꯕ ꯑꯗꯨꯝ ꯟ ꯀꯥꯟ ꯍꯧꯗꯨꯂꯔ ꯂꯩꯝꯣ
ꯍ
ꯆꯥꯅꯤꯡꯕ꯭ꯔꯥ ꯍꯥꯏꯗꯨꯅꯤ ꯑꯗꯨꯒ ꯆꯞ ꯃꯥꯟꯅꯩ
ꯑꯥ ꯌꯦꯡꯉ ꯍꯋꯥꯏꯒꯛꯆꯥꯡ ꯇꯎꯅꯔꯨꯔꯗꯤ ꯑꯗꯨꯝ ꯆꯨꯝꯃꯤꯅꯤ
ꯑꯗꯨꯒꯤ ꯃꯑꯣꯡꯅꯦꯕ ꯑꯗꯨꯝ ꯌꯦꯡꯅꯤꯡ ꯉꯥꯅꯨ ꯉꯁꯤꯗꯤ ꯆꯥꯗꯕ ꯃꯤꯕꯨꯗꯤ ꯆꯥꯖꯗ꯭ꯔꯦꯗꯅ
ꯍꯣꯏ
ꯑ ꯌꯥꯅꯨ ꯆ ꯊꯥꯎ ꯌꯥꯗ ꯀ ꯌꯥ ꯎꯝ ꯇꯧꯅꯕ ꯍꯧꯖꯤꯛꯀꯥꯟꯁꯨ ꯈꯔ ꯈꯔ ꯆꯥꯟꯅꯗꯕ ꯃꯤꯒ ꯂꯩꯕ
ꯂꯩ ꯑꯗꯨꯅꯦ ꯍꯧꯖꯤꯛ ꯑꯗꯨ ꯍꯥꯎꯕꯗꯣ ꯆꯥꯗꯦ ꯍꯥꯏꯕ ꯗꯥꯎ ꯌꯥꯗꯦ ꯍꯥꯏꯔꯒ
ꯀꯔꯝꯕ ꯋꯥꯔꯤ ꯂꯩꯕꯅꯣ ꯀꯩꯅꯣ ꯋꯥꯔꯤ ꯏꯟꯗꯤꯔꯝꯒꯅꯤ ꯃꯣꯏ ꯑꯗꯨꯒꯤ ꯗꯥꯎꯒꯤ ꯋꯥꯔꯤꯗꯣ ꯃꯤꯁꯦ ꯁꯨꯝ ꯆꯥꯔꯝꯕꯗꯒꯤ ꯆꯥꯈꯤꯗꯕ ꯃꯤꯒꯤꯁꯨ ꯂꯩꯌꯦꯕ ꯍꯥꯏꯅꯗꯕꯩꯅ ꯅꯠꯇꯕ ꯑꯩꯈꯣꯏꯒꯤ ꯏꯌꯥꯝꯕꯁꯤꯡ ꯄꯨꯂꯤꯁ ꯑꯣꯏꯕꯒ ꯂꯩꯌꯦꯕ ꯃꯣꯏꯁꯦ ꯊꯥꯏꯅ ꯂꯣꯏ ꯆꯥꯔꯝꯃꯤꯅꯦꯕ ꯁꯥ ꯉꯥ ꯄꯨꯂꯞ ꯆꯥꯔꯝꯃꯤꯅꯦꯕ ꯑꯗꯣ ꯉꯥꯅꯨꯒ ꯆꯥꯈꯤꯗ꯭ꯔꯦꯕ ꯃꯣꯏꯗꯣ ꯑꯗ ꯃꯣꯏꯒꯤ ꯋꯥꯔꯤ ꯑꯃ ꯂꯤꯔꯝꯒꯅꯤꯕ ꯋꯥꯔꯤ ꯑꯃ ꯂꯩꯔꯝꯒꯅꯦꯕ ꯌꯥꯝ ꯊꯥꯖꯕ ꯋꯥꯔꯤ ꯍꯥꯏꯇꯥꯔꯦ ꯊꯥꯖꯕ ꯇꯥꯏꯅꯕ ꯑꯃ ꯂꯩꯕ ꯎ ꯇꯥꯟ ꯆꯠꯅꯈꯤꯕꯅꯤ ꯈꯪꯗꯦ ꯑꯗꯨ ꯆꯥꯔꯨꯕꯗ ꯃꯤ ꯁꯣꯛꯄ ꯄꯟꯕ ꯌꯥꯎꯕꯅꯤ ꯈꯪꯗꯦ ꯀ ꯈꯪꯗꯦ ꯑꯗꯨꯒ ꯃꯈꯥꯏ ꯂꯩꯔꯝꯒꯅꯤꯕ
ꯎꯝ ꯑꯦꯛꯁꯤꯗꯦꯟ ꯅꯨꯡꯊꯣꯛꯄ ꯍꯥꯏꯗꯤ ꯆꯥꯛꯇꯣ ꯆꯥꯛ ꯌꯦꯟꯖꯥꯡꯗꯣ ꯍꯥꯏꯗꯤ
ꯊꯦ ꯀꯖꯥ ꯁꯠꯇ꯭ꯔꯗ ꯎ
ꯎꯝ ꯑ ꯍꯥꯏꯅ
ꯑꯗꯨꯒꯨꯝꯕ ꯈꯔ ꯂꯩꯕꯩꯅꯤ ꯈ ꯍꯣꯏ ꯍꯣꯏ ꯑꯗꯨꯃꯥꯏꯅ ꯈꯔ ꯂꯩꯔꯝꯒꯅꯤ ꯑꯗꯨꯅ ꯑꯣꯏꯔꯝꯕꯁꯨ ꯌꯥꯏ
ꯑꯣ ꯑꯗꯨꯅꯦꯗ ꯍꯥꯏꯕ ꯋꯥꯅꯤ ꯑꯩꯈꯣꯏꯁꯨ ꯁꯥꯎꯅꯤꯡꯕ ꯐꯣꯛꯄ ꯀꯩꯀꯥ ꯂꯩꯔꯗꯤ ꯇ
ꯂꯩꯔꯗꯤ ꯅꯩꯅꯥꯏꯅꯕ ꯍꯥꯏꯗꯤ ꯅꯩꯅꯥꯏꯅꯕ ꯌꯥꯕꯣ ꯀꯩꯅꯣ ꯊꯤꯗꯅ ꯎꯝ ꯑ
ꯗ
ꯒ꯭ꯌꯥꯟꯅꯤꯔꯝ ꯇꯥꯔꯦ ꯇꯧꯔꯤꯁꯦ ꯅꯨꯡꯗꯥꯡ ꯀꯩꯅꯣ ꯇꯧꯋ ꯆꯤꯟ ꯌꯥꯝ ꯐꯩꯁꯜꯂꯦꯛ ꯇꯥꯔ ꯇꯧꯔꯤ ꯍꯧꯖꯤꯛ ꯆꯤꯟ ꯏꯟꯁꯥꯡ ꯄꯥꯏꯔ ꯁꯥꯁꯨ ꯁꯥꯕꯒ ꯁꯥꯕꯅ ꯊꯣꯛꯂꯛꯄꯅꯤ ꯑꯗꯨꯒꯤ ꯋꯥ ꯎꯝ
ꯁꯤ ꯌꯥꯝꯝ ꯀꯅꯣ
ꯇꯤꯟ ꯇꯥꯏꯁꯟꯕꯅꯦ ꯌꯦꯂꯣ ꯑꯣꯏꯕꯗꯨꯅ ꯑꯃꯨꯛ ꯈꯔ ꯐꯕꯅꯤ ꯂꯥꯏ
ꯑꯥ ꯑꯗꯨꯅ ꯃꯩ ꯑꯃꯨꯛ ꯄꯩꯁꯥ ꯌꯥꯝ ꯆꯥꯈ꯭ꯔꯅꯤꯗꯅ
ꯑ
ꯑꯗꯨꯗ
ꯑ ꯑꯣ ꯇꯂꯨꯒ ꯇꯥꯏ ꯇꯥꯏ ꯃꯇꯦꯛ ꯑꯃꯇꯂꯨꯕꯖꯥꯠꯅꯤ ꯍꯣꯏ ꯑꯣꯏꯅ ꯑꯣꯏꯕꯗꯨꯗ ꯑꯃ ꯑꯦꯜ ꯏ ꯗꯤ ꯗ ꯑꯄꯤꯛꯄꯗ ꯌꯦꯂꯣꯒꯤ ꯑꯃ ꯂꯩꯕꯅꯦꯕ ꯋꯥꯔꯝ ꯂꯥꯏꯟ ꯑꯃ ꯂꯩꯕꯗꯣ
ꯑꯥ
ꯑꯗꯨꯅꯕꯨꯗꯤ ꯑꯃꯨꯛ ꯐꯕꯅꯤ
ꯑꯗꯨꯗ ꯍꯒꯦꯗꯕꯦꯕ
ꯍꯥꯥ
ꯑꯗꯨ ꯑꯋꯥꯝꯂꯥꯟ
ꯑꯗꯨ ꯑꯋꯥꯝ ꯂꯥꯗ ꯀꯩꯗꯧꯔ ꯍꯥꯏꯅ ꯑꯋꯥꯡꯝ ꯂꯥꯏꯠꯇꯨꯅ ꯑꯃꯨꯛ ꯈꯔ ꯐꯕꯅꯦꯕ ꯃꯩ ꯆꯥꯕꯁꯨ ꯍꯧꯖꯤꯛ ꯊꯥꯏꯅꯒꯤ ꯖꯦꯔꯣ ꯕ꯭ꯂꯞꯇꯨꯅ ꯑꯃꯨꯛ ꯃꯌꯥꯝ ꯆꯥꯏꯗꯅ ꯑꯥ ꯋꯥ ꯂꯥꯏꯛꯇꯗꯤ ꯑꯃꯨꯛ ꯋꯥꯇꯣ ꯈꯔ ꯄꯤꯅ ꯂꯥꯛꯄꯅꯦꯕ
ꯎꯝ
ꯑꯗꯨꯅꯗꯤ ꯈꯔ ꯐꯕ
ꯍꯅꯦ ꯊꯥꯏꯅꯩꯗꯨꯅꯗꯤ ꯀꯩꯅꯣ ꯦꯔꯣꯂꯞꯇꯨꯅꯗꯤ ꯌꯥꯝ ꯀꯩꯅꯣ ꯇꯧꯋꯤꯗꯅ ꯇꯤꯟ ꯀꯥꯡ ꯍꯥꯏꯔꯁꯨ ꯇꯤꯟ ꯀꯥꯡ ꯍꯥꯏꯔꯁꯨ ꯐꯩꯌꯦꯕ ꯃꯩ ꯆꯥꯖꯩ ꯍꯥꯏꯕ ꯋꯥꯗꯪꯅꯦꯕ
ꯅꯦꯕ ꯎꯝ ꯈꯪꯗꯦꯒ ꯇꯧꯔꯤꯒ ꯇꯤꯟꯖ
ꯇꯕ꯭ꯔꯥ
ꯍꯂ ꯃꯌꯥꯝ ꯇꯥꯏ ꯇꯥꯏ